ꯀꯅꯥꯥꯅꯣ
ꯁꯦꯡꯅ ꯇꯥꯕ꯭ꯔꯣ
ꯑꯗꯨꯝ ꯐꯣꯟ ꯇꯧꯔꯁꯤꯕꯨ
ꯑꯁ ꯑꯁ ꯑꯁ ꯑꯁ ꯑꯁ ꯀꯔꯤ ꯇꯧꯔꯤꯅꯣ
ꯀꯔꯤ ꯇꯧꯔꯤꯅꯣ ꯍꯥꯏꯗꯤ ꯇꯨꯝꯃꯤ
ꯍꯧꯖꯤꯛ ꯇꯨꯝꯕ ꯃꯇꯝ꯭ꯔꯣꯅꯦ
ꯎꯝ ꯇꯨꯝꯃ ꯃꯇꯝꯅꯤ ꯑꯗꯨ ꯅꯪ ꯀꯩ ꯇꯧꯒꯦ ꯍꯥꯏꯕ
ꯊꯦꯡꯗ꯭ꯔꯤ ꯑꯦ ꯑꯦ ꯉꯁꯤ ꯉꯜꯂꯤꯅ ꯀꯔꯤ ꯇꯧꯔꯦ ꯀꯔꯤ ꯊꯋꯥꯏ ꯅꯨꯡꯉꯥꯏꯇꯕ ꯀꯔꯤ ꯂꯩꯒꯦ ꯅꯨꯄꯤ ꯀꯩꯅꯕ ꯒ ꯌꯥꯎꯕ꯭ꯔꯥ
ꯅꯨꯄꯤ ꯍꯥꯏ ꯍꯥꯏꯅꯨꯒ ꯅꯨꯄꯤꯗꯤ ꯅꯤꯇꯤꯅꯤ ꯀꯥꯏꯅꯔꯤꯁꯦ
ꯐꯔꯤꯅꯦ ꯑꯗꯨꯗꯤ ꯉꯁꯤꯒꯤꯅ ꯉꯁꯤ ꯀꯩꯅꯕꯤꯁꯦ ꯀꯃꯥꯏ ꯇꯧꯒꯦ ꯍꯥꯎꯕ꯭ꯔꯣ
ꯌꯥꯔꯦ ꯌꯥꯝ ꯍꯩꯄꯥ ꯁꯥꯅꯨꯀ‌ꯣ ꯆꯥꯛ ꯆꯔꯕꯣ ꯅꯪꯗꯤ
ꯄꯨꯛꯅꯤꯡꯅꯨꯡꯁꯤ ꯋꯥ
ꯆꯥꯛ ꯆꯥꯔꯕꯣ ꯍꯥꯏꯕ ꯆꯥꯛ ꯆꯥꯔꯕꯣ ꯍꯪꯕ
ꯆꯥꯔꯦ ꯆꯥꯔꯦ ꯑꯩꯅ ꯍꯪꯉꯒ ꯅꯪ ꯈꯨꯝꯗ꯭ꯔꯒ ꯀꯔꯤꯔ
ꯅꯠꯇꯦ ꯅꯪ ꯀꯩ ꯏꯟꯁꯥꯡ ꯆꯥꯒꯦ ꯍꯥꯏꯕ
ꯌ‌ꯦꯟꯁꯥ ꯆꯥꯏꯍꯥꯏꯕꯅꯦ
ꯅꯣꯏꯗꯤ ꯅꯤꯇꯤꯒꯤ ꯌꯥꯝ ꯍꯥꯎꯋꯦꯀꯣ
ꯍꯥꯎꯕꯅꯦ ꯂꯥꯛꯑꯣ ꯍꯥꯏꯔꯦ ꯅꯪꯁꯨ ꯂꯥꯛꯇ꯭ꯔꯒ
ꯂꯥꯛꯅꯤꯉꯥꯏꯗꯣ ꯏꯀꯥꯏ
ꯍꯥꯏꯔꯕꯣ ꯑꯃꯨꯒ ꯅꯪ ꯏꯀꯥꯏꯕ ꯌꯥꯝꯒ ꯍꯩꯕ ꯍꯩꯇꯕ ꯋꯥ ꯅꯠꯇ꯭ꯔꯣ
ꯀꯩꯁꯨ ꯄꯤꯅꯤꯡꯉꯥꯏꯁꯨ ꯂꯩꯇꯦ ꯅꯣꯏ ꯌꯨꯝꯗ ꯂꯥꯛꯑꯒ ꯀꯩꯁꯨ ꯄꯤꯅꯤꯡꯉꯥꯏꯁꯨ ꯂꯩ ꯇꯦ ꯅꯠꯇꯦ ꯅꯪ ꯍꯥꯏꯗꯤ ꯑꯗꯨꯕꯨ ꯂꯩ ꯅ ꯅꯣꯏ ꯏꯃꯨꯡꯁꯤꯡꯗꯣ
ꯨꯑꯁ ꯑꯩꯈꯣꯏ ꯏꯃꯨꯡꯁꯦ ꯀꯅꯥ ꯀꯅꯥ ꯂꯩ ꯏꯅ‌ꯦ ꯏꯕꯥꯅꯤꯈꯛꯇꯕꯨ
ꯍꯣꯏꯗ ꯍꯟꯗꯛꯇꯤ ꯍꯣꯏ ꯄꯨꯔꯥꯔ‌ꯏꯗ ꯌꯥ
ꯍꯣꯏꯗ ꯍꯟꯗꯛꯇꯤ ꯑꯣꯐꯁꯨ ꯂꯩꯇꯕꯅꯤꯅ ꯑꯩ
ꯑꯣ ꯊꯕꯛ ꯑꯗꯨꯝ ꯆꯠꯂꯦ
ꯍꯣꯏ ꯆꯂꯦ
ꯏꯆꯦꯗꯨ ꯏꯆꯦꯗꯨ ꯌꯥꯝ ꯉꯥꯡꯉꯤꯅ ꯑꯗꯨꯗꯤ
ꯏꯆꯦꯗꯨ ꯌꯥꯝ ꯉꯥꯎꯋꯦ ꯍꯥꯏꯕ
ꯉꯥꯡꯉꯦꯕ ꯉꯥꯡꯉꯦꯕ
ꯀꯅꯥ
ꯏꯆꯦꯗ
ꯎꯝ
ꯑ
ꯍꯣꯏ ꯇꯥꯏꯑꯌꯦ ꯅꯪ ꯃꯥꯟꯕꯩꯅꯤ ꯅꯪ ꯃꯥꯟꯕꯩꯅꯤ
ꯑꯗꯦ
ꯍꯣꯏ
ꯑꯩ ꯃꯥꯒꯤꯗꯤ ꯐꯔꯤꯅꯤꯅꯦ
ꯅꯪ ꯃꯥꯟꯕꯒꯤ ꯌꯥꯝ ꯌꯥꯝ ꯋꯥꯡꯉꯦꯕ ꯌꯥꯝ ꯉꯥꯡꯉꯦ ꯍꯥꯏꯕ ꯇꯥꯅꯤꯡꯗꯦ ꯍꯥꯏꯕ ꯇꯜꯂꯦꯕ
ꯋꯥ ꯋꯥ ꯉꯥꯡꯕꯗꯣ ꯐꯕꯅꯦ ꯋꯥ ꯉꯥꯡꯗꯕꯤꯗ ꯀꯔꯤ ꯋꯥꯈꯜ ꯖꯥꯖꯥꯠ ꯊꯣꯛꯄꯗꯣ ꯕ ꯑꯣ ꯉꯥꯡꯗꯕꯤꯗ ꯎꯝ ꯏꯁꯧ ꯂꯩꯗꯅ ꯑꯃ ꯎꯝ ꯎꯝ ꯃꯥꯒꯤ ꯃꯥꯏꯊꯣꯡꯗ ꯎꯠꯄꯗꯣ ꯐꯠꯇꯕꯅꯦ ꯑꯗꯣ ꯉꯥꯡꯉꯒ ꯑꯗꯨꯝ ꯂꯩꯕꯗꯣ ꯐ ꯐꯔꯤꯅꯤꯀꯣ
ꯏꯁꯧ ꯌꯥꯝ ꯇꯧꯕꯗꯤ ꯑꯩꯁꯨ ꯑꯗꯨꯗꯤ ꯃꯥ ꯇꯧꯔꯒ
ꯅꯣꯏꯒꯤ ꯃꯔꯥꯟꯁꯨ ꯌꯥꯎꯔꯝꯅꯤꯅ ꯅꯣꯏꯅ ꯈꯔ ꯁꯣꯏꯕꯒꯤ ꯑꯣꯏꯔꯝꯅꯤꯅ ꯁꯣꯏꯗꯅꯕ ꯇꯧꯑꯣꯅꯦ
ꯌꯥꯝ ꯁꯣꯏꯔꯦ ꯑꯩꯗꯤ ꯌꯥꯝ ꯁꯣꯏꯔꯦ ꯏꯀꯥꯏꯔꯦ
ꯅꯪ ꯅꯨꯄꯤ ꯅꯨꯄꯤ ꯄꯨꯔꯛꯑ ꯀꯥꯟꯗ ꯅꯪ ꯑꯗꯨꯝ ꯁꯣꯏꯔꯒ ꯂꯩꯗꯤ ꯅꯪ ꯅꯇꯨꯁꯨ ꯋꯥꯊꯤ ꯆꯥꯗꯣꯏꯅꯦ
ꯌꯥꯔꯦꯗꯥ ꯇꯅꯤꯡꯗꯦ ꯅꯪ ꯋꯥꯔꯤ ꯑꯃ ꯍꯥꯏꯗꯤ ꯋꯥꯔꯤ ꯑꯃ ꯍꯥꯏꯕꯗꯤ ꯅꯨꯄꯤ ꯅꯨꯄꯤ ꯅꯨꯄꯤ
ꯅꯨꯄꯤ ꯋꯥꯔꯤ ꯁꯥꯗ꯭ꯔꯗꯤ ꯀꯅꯥꯒꯤ ꯁꯥꯗꯣꯏꯅꯣ ꯀꯔꯤꯔꯥ
ꯑꯦ ꯏꯕꯥꯅꯤꯒꯤ ꯋꯥꯔꯤ ꯁꯥꯗꯣꯏꯅꯦ ꯀꯩꯅꯣ
ꯑꯦ ꯁꯥꯔꯛꯑꯣꯅꯦ ꯑꯗꯨꯗꯤ
ꯏꯕꯥꯅꯤꯒꯤ ꯋꯥꯔꯤ ꯁꯥꯗꯣꯏꯅꯤ ꯀꯩꯅꯣ
ꯑꯗꯨ ꯁꯥꯔꯁꯤꯅ
ꯑꯗꯨ ꯁꯥꯔꯦ ꯍꯩꯄꯥꯗꯤ ꯑꯩ ꯅꯣꯏ ꯈꯨꯟꯗꯣ ꯅꯣꯏ ꯈꯨꯟꯗꯣ ꯑꯃꯨꯛꯀ ꯆꯠꯅꯤꯡꯉꯤꯅꯦ
ꯆꯠꯅꯤꯡꯕ꯭ꯔꯣ ꯅꯪ ꯀꯌꯥꯝꯃꯨꯛꯗꯤ ꯆꯠꯈ꯭ꯔꯕꯣ ꯑꯃꯔꯛꯀꯣ
ꯑꯃꯔꯛ ꯑꯅꯤ ꯑꯅꯤ ꯑꯃꯔꯛꯇꯤ ꯐꯥꯔꯁꯇꯗꯤ ꯑꯩ ꯌꯥꯝꯕꯒ ꯑꯩ ꯂꯥꯛꯑꯦꯗꯅꯥ ꯑꯗꯨꯒ ꯃꯊꯪꯗ ꯑꯩ ꯃꯔꯨꯞꯒ ꯑꯦꯛꯖꯥꯝ ꯊꯥꯅꯤꯡꯉꯥꯏ ꯅꯨꯃꯤꯠ ꯑꯅꯤꯒꯨꯝꯕꯅꯔꯣ ꯂꯩꯕꯗꯣ
ꯑꯥ ꯑꯥ
ꯑꯦ ꯑꯗꯨꯝ ꯑꯗꯨ ꯃꯇꯨꯡꯗꯁꯨ ꯑꯩ ꯑꯩ ꯏꯊꯟꯗ ꯂꯥꯛꯑꯒ ꯑꯗꯨꯒ ꯑꯩ ꯏꯊꯟꯇ ꯂꯥꯛꯑꯒ ꯅꯣꯏ ꯌꯨꯝꯒꯤ ꯊꯕꯛ ꯁꯥꯕꯤꯕꯗꯨ ꯁꯨꯕꯤꯕꯗꯨ
ꯍꯣꯏꯅꯦ ꯍꯣꯏꯅꯦ ꯂꯩꯉꯣꯏꯒ ꯆꯥꯝꯃꯤꯗꯣꯀꯣ
ꯍꯣꯏ
ꯑꯗꯨ ꯃꯇꯝꯗ ꯅꯪ ꯀꯔꯤꯒꯤ ꯂꯥꯛꯄꯥ꯭ꯔꯀꯣ ꯀꯔꯤ ꯊꯕꯛ ꯂꯩꯕ꯭ꯔꯣ ꯅꯪ ꯊꯕꯛ ꯂꯩ ꯑꯦꯛꯖꯥꯝ ꯑꯦꯛꯖꯥꯝꯒꯤꯔꯣ
ꯀꯔꯤ ꯑꯦꯛꯖꯥꯝꯅꯣ ꯅꯪꯁꯦꯀꯣ ꯑꯁ
ꯑꯦꯛꯖꯥꯝ ꯑꯦꯛꯖꯥꯝꯒꯤꯅꯦ ꯑꯦꯛꯖꯥꯝꯒꯤ ꯂꯥꯛꯄꯅꯦ ꯅꯪ ꯅꯃꯥꯟꯅꯕ ꯑꯃꯒ ꯂꯥꯛꯄꯗꯣ ꯑꯗꯨꯗꯤ ꯑꯗꯨꯁꯨ ꯑꯦꯛꯖꯥꯝꯒꯤꯅꯦꯀꯣ ꯑꯗꯨꯒ
ꯏꯃꯥꯟꯅꯕꯒ ꯂꯥꯛ ꯅꯠꯇꯦ ꯥꯏꯈꯣ ꯑ
ꯀ
ꯏꯃꯥꯅꯒ ꯏꯃꯥꯟꯅꯕꯒ ꯂꯥꯔꯗꯤ ꯅꯪꯒꯤ ꯌꯨꯝꯒꯤ ꯊꯕꯛꯇꯣ ꯃꯥ ꯏꯃꯥꯟꯅꯕꯒ ꯂꯥꯔꯗꯤ ꯅꯪꯒꯤ ꯌꯨꯝꯒꯤ ꯊꯕꯛꯇꯣ ꯇꯧꯗꯣꯏꯔꯣꯏꯕ ꯑꯩ ꯏꯊꯟꯗ ꯅꯠꯇ꯭ꯔꯣ ꯑꯩꯈꯣꯏ ꯂꯝꯒꯣꯏꯒ ꯀꯩꯅꯣ ꯇꯧꯔꯒ ꯊꯕꯛ ꯇꯧꯕꯗꯣ
ꯐꯩꯅꯦ ꯇꯧꯏꯅꯦ ꯂꯩꯉꯣꯏ ꯆꯥꯝꯕꯗꯣ
ꯑꯗꯨ ꯆꯥꯝꯕ ꯃꯇꯝꯗꯣ ꯑꯩ ꯑꯩ ꯈꯛꯇꯪ ꯂꯥꯛꯄꯅꯦ ꯍꯥꯏꯕ ꯑꯗꯨ ꯅꯪꯗꯤ ꯑꯗꯨ ꯃꯇꯝꯗ ꯑꯗꯨꯅꯤ ꯅꯪ ꯌꯥꯝ ꯌꯥꯝ ꯈꯪꯗꯦ ꯍꯥꯏꯕ ꯅꯪ ꯌꯥꯝ ꯄꯪꯉꯦ ꯍꯥꯏꯕ
ꯀꯩꯅꯩꯅ ꯅꯪ ꯍꯥꯏꯗꯨꯗꯤ ꯀꯃꯥꯏꯅ ꯈꯪꯗꯩꯕ ꯑꯩ ꯀꯥꯎꯍꯥꯎꯔꯦ
ꯑꯗꯨꯅꯤ
ꯑꯥ
ꯅꯪꯕꯨ ꯌꯦꯡꯅꯤꯡꯉꯥꯏ ꯂꯥꯛꯄ
ꯌꯥꯔ ꯍꯗꯤ ꯇꯞꯅ ꯈꯔ ꯈꯔ ꯉꯥꯎꯉ ꯁꯥꯔꯦ ꯁꯇꯥꯔ
ꯑꯣꯏꯔꯤ ꯎꯝ
ꯑꯗꯨ ꯑꯩꯈꯣꯏ ꯌꯨꯝ ꯂꯣꯏꯔꯀꯥꯟꯗꯗꯤ ꯅꯪ ꯂꯥꯛꯇ꯭ꯔꯤꯀꯣ
ꯂꯥꯛꯇꯦ ꯅꯣꯏꯅ ꯀꯧꯔꯛꯇ꯭ꯔꯗꯤ ꯅꯣꯏꯅ ꯀꯧꯔꯛꯇ꯭ꯔꯗꯤ ꯀꯃꯥꯏ ꯂꯥꯛꯇꯣꯏꯅꯣ
ꯅꯅꯥꯎ ꯅꯨꯄꯥꯗꯤ ꯂꯥꯛꯈ꯭ꯔꯦꯅ
ꯃꯥꯥꯟꯗꯤ ꯃꯥꯒꯤ ꯑꯦꯛꯖꯥꯝ ꯀꯩꯅꯣ ꯂꯩꯕꯒꯤ ꯂꯥꯛꯄ ꯅꯠꯇ꯭ꯔꯣ ꯅꯠꯇꯦ ꯃꯥꯒꯤ ꯊꯕꯛꯀꯤ
ꯁꯨꯝ ꯀꯣꯏꯔꯛꯄꯅꯦ
ꯅꯠꯇꯦ ꯅꯪ ꯈꯪꯗꯦ ꯃꯥꯒꯤ ꯊꯛ
ꯑꯦ ꯀꯦꯟꯗꯤ ꯑ ꯀꯩꯅꯣ ꯋꯥꯥ
ꯅꯠꯇꯦ ꯅꯠꯇꯦ ꯅꯠꯇꯦ ꯅꯠꯇꯦ ꯅꯠꯇꯦ ꯅꯪ ꯈꯪꯗꯦ ꯃꯥꯒꯤ ꯊꯕꯛ ꯃꯥꯒꯤ ꯊꯕꯛ ꯒꯦꯁꯤꯗ ꯑꯩꯈꯣꯏ ꯃꯐꯝꯗ ꯅꯦꯋꯥꯛ ꯂꯩꯇꯕꯒꯤ ꯑꯗꯨꯗ ꯂꯥꯛꯄꯅꯦ
ꯅꯠꯇꯦ ꯑꯗꯨ ꯃꯇꯝꯗ ꯃꯥ ꯑꯗꯨ ꯊꯕꯛ ꯇꯧꯗ꯭ꯔꯤ
ꯇꯥꯎꯋꯦ ꯑꯁ
ꯇꯧꯗ꯭ꯔꯤꯔꯤꯕ ꯀꯩꯅꯣꯒ ꯂꯥꯛꯄꯅꯦꯕ
ꯀꯅꯥꯒ
ꯃꯗꯣ
ꯅꯣꯏꯕꯗ
ꯅꯠꯇꯦ ꯏꯁꯄꯦ ꯍꯥꯞꯄꯗꯣ ꯑꯩꯈꯣꯏꯒꯤ ꯑꯩꯈꯣꯏꯒꯤ ꯃꯅꯦꯖꯔ ꯀꯣꯏ ꯀꯤꯗꯣ
ꯑꯩꯈꯣꯏꯒꯤ ꯄꯥꯁꯇꯔꯗꯨꯔꯣ
ꯑꯗꯣ ꯂꯣꯏꯅꯃꯛꯒꯤ ꯗꯗꯥꯗꯣ ꯑꯗꯨ ꯑꯗꯨꯒ ꯂꯥꯛꯄꯅꯤꯅꯦ ꯃꯕꯣꯛꯈꯣꯏꯗ ꯂꯩꯕꯀꯣ ꯑꯗ ꯑꯪ ꯀꯩꯅꯣꯒꯤ ꯂꯥꯛꯄꯅꯦꯕ ꯎ ꯀꯔꯤꯒꯤꯔꯥ ꯀꯣꯔꯣꯅꯥꯒꯤ ꯃꯇꯝꯗꯨꯔꯣ ꯑꯣ
ꯀꯣꯔꯣꯅꯥ ꯅꯠꯇꯦ ꯀꯣꯔꯣꯅꯥ ꯅꯠꯇꯦ ꯑꯩ ꯈꯪꯉꯦ ꯑꯩ ꯈꯪꯉꯦ ꯑꯩ ꯈꯪꯉꯦ ꯑꯩ ꯈꯪꯉꯦ ꯑꯩꯈꯣꯏ ꯈꯨꯟꯗ ꯂꯥꯛꯑꯒ ꯏꯔꯥꯡ ꯍꯧꯔꯒ ꯂꯝꯕꯤ ꯆꯠꯄ ꯌꯥꯗ꯭ꯔꯒ ꯅꯣꯏ ꯂꯝꯕꯤꯗ ꯂꯥꯛꯄ
ꯅꯣꯏ ꯈꯨꯟꯒꯤ ꯂꯝꯕꯤꯗ ꯍꯣꯏ ꯍꯣꯏ ꯑꯗꯨ ꯃꯇꯝꯅꯦ ꯆꯨꯝꯃꯦ ꯆꯨꯝꯃꯦ ꯁꯤ
ꯃꯣꯏꯗꯤ ꯍꯣꯏ ꯑ ꯃꯕꯥꯅꯤꯗꯤ ꯃꯕꯥꯅꯤꯗꯤ ꯂꯧꯔꯒ ꯆꯠꯄꯅꯤꯅꯦ
ꯎꯝ ꯈꯪꯉꯦ ꯈꯪꯉꯦ ꯈꯪꯉꯦ ꯆꯨꯝꯃꯦ ꯆꯨꯝꯃꯦ ꯑꯁ ꯌꯥꯝ ꯅꯨꯡꯉꯥꯏ ꯅꯨꯡꯉꯥꯏꯅ ꯅꯣꯏꯗꯤ
ꯑꯩꯗꯤ ꯆꯠꯇꯦ ꯃꯣꯏ ꯃꯃꯥ ꯕꯕꯥꯅꯤ ꯆꯠꯄꯅꯦ ꯑꯩꯅ ꯀꯔꯤ ꯀꯥꯏ ꯆꯠꯄ
ꯍꯣꯏꯗ ꯑꯩ ꯑꯩ ꯂꯩꯇꯕꯒꯤ ꯆꯠꯂ꯭ꯔꯣꯏ ꯅꯪꯁꯨ
ꯂꯥꯛꯑꯣꯅ ꯅꯪꯁꯨ ꯆꯠꯅꯤꯡꯉꯗꯤ ꯂꯥꯛꯑꯣ ꯑꯁꯦꯡꯕ ꯀꯣꯏꯔꯛꯑꯣ ꯎꯝ ꯁꯔ
ꯍꯣꯏꯅꯦ ꯀꯣꯏꯔꯛꯀꯦ ꯀꯣꯏꯔꯛꯀꯦ
ꯑꯗꯨ ꯀꯔꯤ ꯑꯗꯨ ꯅꯨꯃꯤꯠꯇꯨ ꯀꯔꯤ
ꯍꯥꯏꯗꯦꯗ ꯍꯥꯏꯗꯦꯗ ꯀꯩꯁꯨ ꯍꯥꯏꯗꯦꯗ
ꯑꯁ ꯅꯪꯒꯁꯦ ꯀꯩꯅꯣ ꯇꯧꯔꯣꯏꯗꯣ ꯅꯊꯥꯖ ꯇꯨꯝꯝꯕꯒꯤ ꯀꯤꯕ ꯃꯥꯜꯂꯦꯀꯣ ꯅꯪ ꯀꯤꯠꯆꯟꯗ ꯇꯨꯝꯃꯤꯀꯣ ꯑꯗꯨ ꯃꯇꯥꯡꯗꯀꯣ
ꯑꯩ ꯏꯊꯟꯗ ꯇꯨꯝꯗꯦꯗ ꯅꯠꯇꯦ ꯑꯩ ꯏꯊꯟꯗ ꯇꯨꯝꯃꯗꯤ ꯅꯣꯏ ꯌꯥꯝ ꯅꯣꯏ ꯌꯥꯝꯕ ꯔꯨꯝꯗꯣ ꯃꯌꯥꯏꯔ ꯁꯥꯏꯠꯇꯔ ꯇꯨꯝꯕꯗꯣ
ꯗ ꯑ ꯇ꯭ꯔꯥ ꯀꯤꯆꯟꯗ ꯊꯥꯔꯒ ꯇꯨꯝꯝꯕ ꯅꯠꯇ꯭ꯔꯣ
ꯀꯤꯠꯆꯟꯗ ꯊꯥꯔꯒ ꯇꯨꯝꯃꯗꯤ ꯑꯩ ꯃꯔꯨꯞ ꯑꯃ ꯌꯥꯎꯕꯗꯨ
ꯑꯣ
ꯑꯗꯨ ꯃꯇꯝꯗꯅꯤ
ꯑꯆꯥ
ꯑꯁ ꯌꯥꯗꯦꯗ ꯅꯪꯁ ꯋꯥꯔꯤ ꯁꯥ ꯁꯥꯔꯒ ꯌꯥꯝ ꯄꯪꯉꯤꯗꯣ
ꯑꯦ ꯀꯥꯎꯕꯒꯤꯅꯦ ꯏꯁꯤꯡ ꯅꯪꯁꯦ ꯀꯥꯔꯒꯦ ꯈꯜꯂꯤ ꯍꯥꯏ ꯄꯔꯦ
ꯌꯥꯗꯦ ꯌꯥꯗꯦ
ꯏ ꯑꯗꯨꯗ ꯂꯥꯛꯑꯒ ꯅꯪ ꯎ ꯀꯌꯥ ꯀꯌꯥꯝ ꯀꯨꯏꯅ ꯂꯩꯒꯦ ꯑꯗꯣ ꯅꯥꯊꯟꯗ ꯂꯥꯛꯄꯗꯣ ꯅꯪ ꯑꯁꯦꯡꯕ ꯅꯪ ꯀꯔꯤꯒꯤ ꯂꯥꯛꯄ꯭ꯔꯣ ꯑꯗꯨ ꯑꯗꯨ ꯀꯔꯤꯒꯤ ꯂꯥꯛꯒꯕꯅ ꯆꯠꯄ ꯌꯥꯗꯕꯒꯤꯅꯤ ꯍꯣꯏ
ꯅꯠꯇꯦꯗ ꯑꯩ ꯑꯦꯛꯖꯥꯝ ꯂꯩꯕꯩꯅꯤ
ꯀꯩ ꯀꯩ ꯃꯇꯥꯡꯉꯤꯅꯣꯕ
ꯑꯁ ꯀꯥꯎꯈ꯭ꯔꯦ ꯑꯗꯨꯕꯨ ꯅꯨꯃꯤꯠ ꯑꯍꯨꯝꯒꯨꯝꯕꯗꯤ ꯂꯩꯕ ꯃꯥꯜꯂꯤꯅ
ꯎꯝ ꯑ ꯍꯣꯏ ꯀꯣꯏꯏꯔꯗꯤ ꯂꯩꯇꯕꯅꯦꯕ ꯑ ꯍꯞꯇꯥ ꯑꯃꯒꯨꯝ ꯇꯧ ꯇꯧꯔꯝꯅꯤꯗ ꯂꯩꯉꯣꯏꯒ ꯆꯥꯃꯒ ꯂꯩꯕꯗꯨꯕꯨ
ꯍꯣꯏ ꯍꯣꯏ ꯍꯞꯇꯥ ꯑꯃꯒꯨꯝꯗꯤ ꯁꯨꯝꯅꯤ ꯍꯣꯏ
ꯍꯞꯇꯥ ꯑꯃꯒꯨꯝꯕ ꯑꯣꯏꯔꯝꯃꯤ ꯀꯨꯏꯅꯗꯤ ꯇꯉꯣꯏꯒ ꯆꯥꯝꯃꯒ ꯀꯩꯅꯣ ꯀꯪꯀ꯭ꯔꯔꯤꯒ ꯆꯥꯃꯗ
ꯍꯣꯏ ꯍꯣꯏ ꯁꯤꯃꯦꯁꯤꯃꯦ ꯍꯣꯏ ꯃꯊꯪꯗ ꯂꯥꯛ ꯆꯥꯕꯤꯔꯒ ꯅꯣꯏꯅ ꯀꯩꯅꯣ ꯀꯧꯁꯨ ꯀꯧꯔꯛꯇꯔꯒ
ꯏꯁ ꯅꯪ ꯃꯄꯥꯟꯗ ꯃꯄꯥꯟꯂꯣꯝꯗ ꯆꯠꯈ꯭ꯔꯒ ꯍꯥꯏꯄꯥꯗꯤ ꯅꯪ ꯃꯄꯥꯟꯗ ꯆꯠꯈ꯭ꯔꯦ ꯑꯣꯖꯥ ꯇ ꯍꯕ ꯆꯀ꯭ꯔꯦ
ꯍꯣꯏ ꯆꯨꯝꯃꯦꯩ ꯆꯨꯝꯃꯩ ꯑꯁ ꯑꯗꯨ ꯃꯇꯝꯗ ꯌꯥꯝ ꯃꯤꯁ ꯇꯧꯔꯕꯝꯅꯤꯀꯣ ꯑꯗꯨ ꯃꯇꯝꯗ ꯌꯥꯝ ꯃꯤꯁ ꯇꯧꯔꯝ
ꯅꯨꯡꯉꯥꯏꯔꯣ
ꯍꯣꯏ ꯍꯣꯏ ꯌꯥꯏ ꯌꯥꯏ ꯀꯥꯏꯗ ꯀꯥꯏꯗ
ꯅꯨꯡꯉꯥꯏꯕ꯭ꯔꯕ